ꯍꯂꯣ
ꯇꯔꯔꯕꯣ
ꯎꯝ ꯇꯥꯔꯦ ꯇꯥꯔꯦ
ꯐꯔꯦ ꯐꯔꯦ ꯅꯪ ꯅꯪꯒꯤꯗꯣ ꯀꯟꯃꯟꯈ꯭ꯔꯦ ꯑꯩ ꯁ꯭ꯋꯥꯏꯐꯥꯎ ꯇꯥꯔꯦ ꯑꯁ
ꯇꯥ ꯎꯨꯔꯅꯤꯁꯥꯏ ꯄꯥꯎꯁꯦ
ꯀꯔꯤꯩꯅꯣ ꯅꯪ ꯅꯪ ꯉꯁꯤ ꯅꯌꯥ ꯌꯥꯝ ꯍꯤꯒꯠꯂꯦ ꯑꯗꯨꯕꯣ ꯍꯔꯥꯎꯕ꯭ꯔꯣ
ꯁꯤꯤꯒꯗꯤꯅꯤꯅꯦ
ꯀꯔꯤ
ꯍꯤꯒꯠꯂꯤꯅꯤ ꯍꯤꯒꯠꯅꯤꯡꯕꯒꯤ
ꯌꯥꯏ ꯌꯥꯏ ꯏꯒꯂꯣ ꯁꯤꯒꯂꯣ ꯏꯒ ꯃꯔꯝ ꯆꯥꯅ ꯍꯦꯟꯒꯠꯂꯗꯤ ꯐꯩ
ꯍꯤꯗꯥꯛ ꯍꯤꯗꯥꯛ ꯍꯤꯗꯥꯛ ꯋꯥꯔꯛꯄꯒꯤ
ꯏꯁꯁ ꯑꯗꯣ ꯍꯌꯦꯡ ꯅꯣꯏ ꯆꯠꯄꯒꯤꯗꯤ ꯀꯔꯤ ꯍꯥꯏꯅꯔꯦ
ꯑꯩꯈꯣꯏ ꯑꯩꯈꯣꯏ ꯄꯥꯟ ꯑꯗꯨꯝ ꯌꯥꯔ ꯆꯠꯂꯅꯤ
ꯏꯁꯁ ꯀꯅꯥ ꯀꯅꯥ ꯆꯠꯀꯗꯧꯕ
ꯀ ꯃꯤ ꯌꯥꯃꯤ ꯃꯤ ꯌꯥꯝꯃꯤ ꯃꯤ ꯌꯥꯝꯃꯤ ꯆꯠꯇꯣꯏꯁꯦ
ꯐꯩ ꯐꯥꯏ ꯆꯂꯨꯔꯣ ꯆꯂꯨꯔꯣ
ꯎꯝ ꯎꯝ
ꯅꯌꯥꯝꯕꯨ ꯌꯥꯎꯒꯅꯤ ꯍꯥꯏꯕ꯭ꯔꯣ
ꯎꯝ ꯀꯌꯥꯎꯅꯤ ꯍꯥꯏꯥꯏꯕꯅꯦ
ꯄꯥꯈꯪꯗꯨꯁꯨ ꯌꯥꯎꯒꯅꯤ ꯍꯥꯏꯕ꯭ꯔꯥꯅꯦ
ꯎꯝ
ꯅꯊꯔꯣ ꯅꯊꯔꯔꯣ ꯈꯔ ꯉꯥꯗꯨꯗꯤ ꯈꯔ ꯌꯥꯝ ꯐꯔꯛꯑꯣꯍꯦ
ꯎꯝ ꯉꯁꯦ ꯎꯝ ꯌꯥꯏ ꯐꯔꯛꯀꯦ ꯑꯩꯈꯣꯏꯗꯤ ꯀꯦꯖꯤ ꯆꯥꯝꯃꯃꯨꯛ ꯐꯔ ꯔꯟ ꯑꯗꯣ ꯌꯦꯡꯕ ꯇꯥꯔꯦ ꯆꯅꯤ ꯍꯦꯟꯅꯤ ꯭ꯔꯅ
ꯉꯅꯝ ꯉꯅꯝ ꯆꯥꯅꯉꯥꯏ
ꯉꯅꯝꯗꯨꯅꯦꯅꯦ ꯁꯤꯗꯅꯦ ꯑꯦꯝ ꯇꯧꯔꯤꯁꯦ ꯍꯧꯖꯤꯛꯁꯦ
ꯑꯗꯨ ꯉꯅꯝꯅ ꯉꯅꯝ ꯇꯥꯡꯉꯦ
ꯄꯨꯔꯛꯑꯦ ꯄꯨꯔꯛꯑꯒꯦ ꯉꯥꯅꯝ ꯆꯥꯔꯁꯦ
ꯄ꯭ꯔꯦꯛ ꯄ꯭ꯔꯦꯛ ꯂꯥꯎꯕ ꯉꯥꯅꯂꯝꯝꯗ ꯆꯥꯅꯉꯥꯏ
ꯎꯝ ꯅꯝꯊꯔꯁꯦ
ꯉꯁꯥꯏ ꯅꯣꯏ ꯀꯣꯜ ꯇꯧꯗꯨꯗꯤ ꯀꯃꯥꯏꯅ ꯇꯧꯔꯕ ꯌꯥꯏꯒ ꯌꯥꯗꯦꯔ ꯍꯥꯏꯕꯗꯨꯗꯤ
ꯑꯩꯈꯣꯏ ꯑꯃꯗꯤ ꯁꯦꯜ ꯑꯃꯗꯤꯝ ꯇꯧꯈ꯭ꯔꯦ ꯌꯥꯔꯦ ꯍꯧꯖꯤꯛ ꯑꯗꯨꯒ ꯐꯣꯟ ꯑꯃ ꯂꯥꯛꯄꯗꯣ ꯀꯩꯅꯣ ꯇꯧꯔꯕ ꯑꯗꯨꯗ ꯑꯗꯨꯝ ꯌꯥꯔꯅꯤ ꯑꯗꯨꯁꯨ ꯑꯗꯨꯝ ꯌꯥꯔꯅꯤ ꯀꯣꯜ ꯇꯧꯕꯤꯈ꯭ꯔꯦ
ꯉꯁꯤꯒꯤꯗꯤ ꯉꯁꯤꯗꯤ ꯀꯌꯥ ꯀꯌꯥ ꯁꯨꯕ ꯇꯧꯕ
ꯉꯁꯤꯒ ꯁꯦꯜꯁꯦ ꯁꯦꯜꯁꯦ ꯑꯅꯤꯇ ꯉꯥꯏꯔꯤ ꯑꯗꯨꯒ ꯑꯈꯣꯏ ꯑꯈꯣꯏ ꯏꯌꯥꯝꯕꯃꯒꯤꯁꯨ ꯋꯥꯠꯂꯤꯌꯦ ꯑꯗꯨꯒ ꯑꯩꯈꯣꯏꯒꯤ ꯎꯝ ꯏꯌꯥꯝꯕ ꯀꯨꯀꯨꯒꯤꯁꯨ ꯋꯥꯠꯂꯤꯌꯦ ꯑꯗꯨ ꯑꯗꯨꯖꯨ ꯉꯥꯏꯈꯤꯅꯤ ꯑꯗꯨꯒ ꯃꯥꯒꯤꯒ ꯑꯩꯒꯤ ꯊꯥ ꯑꯅꯤ ꯊꯥ ꯑꯃ ꯑꯃꯒꯤ ꯊꯥ ꯑꯅꯤ ꯊꯥ ꯊꯥ ꯑꯃ ꯉ ꯑꯗꯨꯒꯤꯗꯤ ꯂꯩꯔꯦ ꯑꯩꯒꯤ ꯑꯦꯗꯚꯥꯟꯁꯇ ꯁꯦꯁ ꯅꯩꯗ꯭ꯔꯣ
ꯑ ꯅꯣꯏ ꯇꯂꫭꯞꯇꯤ ꯀꯔꯝ ꯀꯥꯟꯗ ꯄꯤꯅꯤ ꯍꯥꯏꯕ
ꯑꯩꯈꯣꯏꯁꯦ ꯑꯥꯒꯁ ꯗꯦꯠ ꯋꯥꯟꯗꯒꯤ ꯇꯦꯟ ꯃꯅꯨꯡ ꯐꯥꯎꯗꯤ ꯍꯥꯏꯕꯅꯦ ꯌꯦꯡꯕ ꯗꯥꯔꯦ
ꯍꯟꯗꯛ ꯊꯥꯒꯤ ꯄꯤꯔꯣꯏꯗ꯭ꯔꯣ
ꯍꯟꯗꯛ ꯊꯥꯒꯤꯗꯣ ꯑꯥꯒꯁꯇ ꯄꯤꯗꯣꯏꯕ
ꯑꯦ ꯅꯠꯇꯦ ꯍꯥꯏꯕꯗꯤ ꯃꯃꯥꯡ ꯊꯥꯒꯤꯗꯤ ꯀꯔꯝ ꯀꯥꯟꯗ ꯄꯤꯅꯥꯏ
ꯉꯥꯡ ꯊꯥꯒꯤꯗꯣ ꯄꯤꯔꯣꯏ ꯅꯍꯥꯟ ꯏꯁꯇꯥꯏꯄꯦꯟ ꯀꯩꯅꯣ ꯇ꯭ꯔꯦꯅꯤꯡ ꯇꯧꯕꯒꯤ ꯄꯤꯈ꯭ꯔꯦ ꯑꯗꯨ ꯂꯣꯏꯔꯦ
ꯁꯗꯤ
ꯂꯩꯦꯔ ꯀꯥꯏ ꯇꯨꯕꯨ ꯀꯔꯤ ꯇꯧꯔꯨꯅꯤ ꯂꯧꯕꯤꯔꯣ ꯍꯥꯏ ꯑꯩꯈꯣꯏ ꯑꯁ ꯍꯝ ꯀꯨꯟ ꯇꯥꯔꯥ ꯌꯧꯗꯦ ꯃꯥꯄꯜ ꯐꯥꯎ ꯌꯧꯗꯦ ꯑꯗꯣ ꯁꯦꯜ ꯁꯦꯜꯁ ꯀꯥꯔꯗꯤ ꯍꯥ ꯍꯥꯞꯄꯅꯤꯍꯦ ꯇꯦꯟ ꯇꫭ ꯇꫭꯏꯇꯤ ꯄꯥꯔꯁꯦꯟꯅꯦ ꯍꯥꯞꯇꯣꯏꯖꯦ ꯏꯟꯁꯦꯟꯁꯤꯞ ꯏꯟꯁꯦꯟꯇꯤꯞ ꯏꯟꯁꯦꯟꯁꯤ ꯍꯥꯏꯕ꯭ꯔꯥ ꯏꯟꯁꯦꯞ
ꯑ ꯍꯥꯞꯀꯅꯤ ꯍꯥꯏꯕꯗꯨꯕꯨ ꯑꫭꯡ ꯑꯗꯨꯗꯤ ꯀꯌꯥꯗ ꯀꯌꯥ ꯀꯌꯥꯗ ꯑꯗꯨꯗꯣ ꯍꯥꯞꯃꯉꯦ
ꯑꯈꫭꯏꯁꯦ
ꯑꯥ
ꯁꯦ ꯑꯩꯅ ꯈꯟꯕꯗꯤ ꯁꯦꯜꯁ ꯑꯃꯃꯝꯗ ꯑꯣꯏꯔꯅꯤ ꯑꯗꯨꯒ ꯑꯩꯈꯣꯏꯒꯤ ꯇꯥꯔꯒꯦꯠꯁꯦ ꯊꯥ ꯑꯃꯗ ꯂꯤꯁꯤꯡ ꯄꯩꯁꯥꯥꯁꯤꯀꯣ ꯇꯤꯔꯝꯁꯦ ꯂꯤꯁꯤꯡ ꯑꯃꯒ ꯀꯌꯥ ꯍꯥꯏꯕ꯭ꯔꫭ ꯎꯝ ꯋꯥꯟ ꯐꯤꯞꯇꯤ ꯍꯥꯏꯕ꯭ꯔꯥ ꯂꯤꯁꯤꯡ ꯇꯨꯃ ꯀꯩꯅꯣ ꯃ ꯍꯥꯏꯕꯅꯦ ꯎꯝ ꯆꯥꯝꯃꯉꯥ ꯍꯥꯏꯕ꯭ꯔ ꯀꯩ ꯍꯥꯏꯕ꯭ꯔꯥ ꯍꯥꯏꯕꯅꯤ ꯑꯗꯨ ꯌꯧꯔꯗꯤ ꯑꯁ ꯌꯥꯔꯦ ꯋꯥꯏ ꯐꯥꯏ ꯋꯥꯏꯐꯥꯏꯅꯦ ꯑꯗꯨꯒ ꯔꯣꯠꯇ ꯑꯗꯨꯒ ꯋꯥꯌꯔꯂꯦꯁꯁꯦ ꯐꯪꯉꯗꯤ ꯁꯣꯏꯗ꯭ꯔꯦ ꯊꯥ ꯊꯥ ꯑꯃ ꯑꯅꯤꯒꯨꯝꯕꯗꯤ ꯁꯦꯁ ꯎꯝ
ꯅꯩꯔꯅꯤ ꯍꯥꯏꯅ ꯊꯥ ꯑꯃꯅꯤ‌ ꯒꯨꯝꯕꯗꯤ ꯅꯩꯈꯠꯄ ꯍꯧꯕ ꯌꯥꯔꯦ
ꯊꯕꯛ ꯍꯧꯕ ꯌꯥꯔꯅꯤ
ꯉꯁꯤ ꯌꯨꯝꯗꯨꯗꯤ ꯉꯁꯤꯒꯤ ꯋꯥꯔꯤ ꯁꯥꯟꯅꯔꯕꯣ
ꯁꯥꯝꯅꯈ꯭ꯔꯦ ꯃꯣꯏꯁꯨ ꯁꯤꯕꯥꯏ ꯂꯩ ꯂꯩꯇꯦ ꯂꯩꯇꯦꯒ ꯇꯧ ꯂꯩꯕꯅꯦ
ꯑꯗꯨꯏ ꯃꯈꯥꯗ ꯂꯣꯏꯅ ꯇꯨꯝꯃꯦ
ꯃꯈꯥꯏ ꯇꯨꯝꯗꯧ ꯃꯥꯜꯂꯦ ꯃꯊꯛꯇꯨꯝ ꯃꯥꯜꯂꯦ
ꯅꯃꯥꯟ ꯅꯃꯥꯟꯅꯕꯤꯗꯨꯗꯤ ꯀꯃꯥꯏꯅ
ꯃꯃꯤꯗꯣ ꯍꯥꯏꯈ꯭ꯔꯦ ꯀꯩꯅꯣ ꯇꯧꯔꯣꯅ ꯗꯥꯎꯂꯣꯗ ꯇꯧꯔꯣꯅ ꯍꯥꯏꯕꯤꯈ꯭ꯔꯣꯅꯦ ꯃꯊꯪ ꯃꯥꯁꯨ ꯍꯧꯔꯅꯤ ꯆꯥ ꯅ ꯁꯤꯟꯗꯧꯔꯦ
ꯍꯣ ꯍꯜꯂꯣ ꯍꯣ ꯍꯜꯂꯣ
ꯎꯝ
ꯌꯥꯏꯦ ꯌꯥꯏ ꯦꯔꯥꯗꯤ ꯀꯔꯝ ꯀꯥꯟꯗ ꯆꯪꯒꯅꯤ ꯍꯥꯏꯕ꯭ꯔꯣ
ꯀꯅꯥꯅꯣ
ꯌꯥ
ꯀꯩꯔꯥꯁꯦ ꯃꯊꯪ ꯊꯥꯔꯤꯌꯦ ꯃꯥꯁꯦ ꯀꯣꯂꯦꯖ ꯀꯥꯔꯣꯏꯒꯦ ꯍꯥꯏꯗ ꯀꯩꯅꯣ ꯇꯧꯔꯒꯦ ꯍꯥꯏꯗ ꯏꯟꯖꯤꯅꯤꯌꯥꯔꯤꯡ ꯅꯍꯥꯟꯗꯤ ꯏꯟꯖꯤꯅꯤꯌꯥꯔꯤꯡꯗꯣ ꯀꯅꯥꯗꯨꯗ ꯃꯔꯣꯝꯁꯨ ꯀꯅꯔ ꯃꯔꯣꯝꯁꯨ ꯀꯥꯟꯅꯗ
ꯂꯃꯤ ꯇꯝꯂꯒ ꯆꯠꯄꯗꯣ ꯍꯦꯟꯅ ꯐꯗꯧ ꯃꯥꯜꯂꯦ ꯈꯜꯂꯤꯕ
ꯆꯠꯄꯗꯨꯅ ꯐꯪꯐꯜꯗ ꯀꯥꯟꯅꯕꯅꯤꯅꯦ ꯍꯌꯦꯡ ꯋꯥꯏ ꯇꯝꯕ ꯂꯣꯏꯔꯀꯥꯟꯗ ꯃꯥꯅ ꯈꯨꯗꯣꯝꯕꯤ ꯑꯃꯅ ꯃꯥꯅ ꯂꯩꯒꯗ
ꯑꯗꯨꯅꯤ ꯑꯁ ꯈꯪꯗ꯭ꯔꯦ ꯈꯨꯁꯤ ꯇꯧꯋꯤ ꯐꯔꯨꯞ ꯈꯨꯁꯤ ꯇꯧꯈ꯭ꯔꯣ ꯍꯥꯏꯅ ꯊꯥꯗꯣꯛꯈ꯭ꯔꯕꯅꯦ ꯇꯧꯖꯔꯁꯅꯨ ꯅꯨ ꯉꯝ ꯉꯝꯕ ꯇꯧꯔꯁꯅꯨ
ꯍꯝ ꯍꯦꯡꯒꯩꯕꯥꯎꯗꯤ ꯉꯝꯒꯅꯤꯗ ꯑꯃꯨꯛ
ꯎꯝ ꯌꯦꯡꯕ ꯇꯥꯔꯦ ꯃꯥꯁꯦ ꯑꯦꯝ ꯏ ꯇꯤꯁꯦ ꯑꯃꯨꯛꯀ ꯏꯟꯖꯤꯅꯤꯌꯥꯔꯤꯡꯁꯦ ꯑꯃꯨꯛꯀ ꯇꯟꯕꯒꯨꯝ ꯇꯧ ꯇꯧ ꯎꯕꯀꯣ ꯃꯥꯁꯦ ꯀꯣ
ꯑꯗꯨꯒꯤ ꯑꯩꯅ ꯇꯜꯂꯗꯤ ꯇꯣꯛꯈ꯭ꯔꯣ ꯍꯥꯏꯕ ꯇꯜꯂꯗꯤ ꯇꯣꯛꯈ꯭ꯔꯣ ꯃꯤꯅ ꯍꯥꯏꯅꯤꯡꯕ ꯍꯥꯏꯖꯁꯨꯔꯨꯅꯨ
ꯅꯪ ꯀꯩꯅꯣ ꯂꯤꯗꯤꯀꯦꯟꯒ ꯑꯗꯨꯒ ꯑꯗꯨ ꯇꯝꯕꯁꯨ ꯐꯩꯌꯦ ꯍꯥꯏꯕ ꯑꯩꯅ ꯍꯥꯏꯕꯗꯤ
ꯈꯪꯗ꯭ꯔꯦꯗ ꯑꯗꯨꯗꯤ ꯃꯥꯒꯤ ꯈꯨꯁꯤꯅꯦ ꯀꯔꯤꯅꯣ
ꯎꯝ ꯗꯦꯖꯤ ꯇꯦꯟ ꯏꯌꯥꯝꯕꯅ ꯍꯥꯏꯕꯗꯣ ꯀꯩ ꯍꯥꯏꯕ꯭ꯔꯥ ꯁꯦꯟ ꯁꯦꯟ ꯏꯠꯃ ꯅꯠꯇꯦ ꯀꯩ ꯍꯥꯏꯕ꯭ꯔꯣ ꯃꯤꯡꯗꯣ ꯀꯥꯎꯈ꯭ꯔꯦ ꯑꯗꯨꯒꯤ ꯆꯟꯕꯤꯒꯦ ꯍꯥꯏꯅꯗꯤ ꯀꯩꯅ ꯇꯧꯈ꯭ꯔꯕꯅꯦ ꯃꯣꯏꯗꯣ
ꯔꯤꯖꯤꯁꯇ꯭ꯔꯦꯁꯟ ꯇꯧꯅꯤꯡꯉꯥꯏꯗꯤꯧ ꯇꯧꯈ꯭ꯔꯕ ꯃꯥꯜꯂꯦ ꯇꯧꯔꯝꯃꯅꯤ ꯅꯍꯥꯟ ꯄꯩꯁꯥ ꯊꯥꯈ꯭ꯔꯕꯅꯦ ꯕꯥꯕꯥꯅ
ꯎꯝ ꯅꯍꯥꯟ ꯃꯥ ꯑꯗꯨꯁꯨ ꯆꯠꯂꯔꯣꯏꯌꯦ ꯅꯍꯥꯟ ꯑꯗꯨꯗꯤ ꯃꯥ ꯆꯠꯂꯔꯣꯏꯒꯦ ꯍꯥꯏꯕ ꯅꯠꯇ꯭ꯔꯣ
ꯈꯪꯗꯦꯅꯦ ꯏꯌꯥꯝꯕꯅꯗꯤ ꯑꯗꯨꯗꯣ ꯇꯝꯍꯟꯅꯤꯡꯕ
ꯏꯟꯖꯤꯅꯤꯌꯥꯔꯤꯡꯗꯤ ꯗꯗꯥꯅ ꯎꯔꯤꯁꯦ ꯋꯥꯅꯤ ꯈꯜꯂꯕ ꯁꯤꯚꯤꯜꯗ ꯑꯃꯀ ꯆꯠꯂꯦ ꯍꯣꯏ ꯐꯕꯨꯗꯤ ꯐꯩꯌꯦ ꯑꯗꯨꯕꯨ ꯑꯣꯏꯔꯁꯨ ꯈꯪꯗ꯭ꯔꯦ ꯒ꯭ꯌꯥꯟ ꯇꯥꯗ꯭ꯔꯦ
ꯑꯩꯈꯣꯏꯅ ꯈꯟꯕꯒ ꯃꯥꯅ ꯈꯟꯕ ꯑꯃ ꯈꯪꯗ꯭ꯔꯦ ꯅꯤꯛꯀꯤꯁꯦ ꯌꯦꯡꯕ ꯇꯥꯔꯦ ꯑꯃꯨꯛꯀ ꯁꯤꯁꯨ ꯑꯃꯨꯛꯀ
ꯑꯗꯨꯒ ꯅꯪꯒꯤ ꯍꯟꯗꯛ ꯊꯥꯕꯅ ꯅꯪ ꯀꯔꯝ ꯀꯥꯟꯗ ꯔꯤꯖꯜ ꯊꯣꯛꯅꯉꯥꯏ
ꯑꯩꯒꯤꯗꯣ ꯑꯩ ꯑꯩꯒꯤꯗꯤ ꯒ꯭ꯌꯥꯟ ꯇꯥꯗ꯭ꯔꯦ ꯊꯣꯛꯅꯤꯡ ꯊꯕꯗ ꯑꯗꯨꯝ ꯊꯣꯛꯂꯛꯅꯤ ꯂꯥꯟ ꯃꯇꯥꯁꯤꯒ
ꯐꯥꯎꯒꯗ꯭ꯔꯣ
ꯑꯁ ꯑꯁ ꯐꯥꯎꯗꯣꯏꯅꯦ ꯑꯩꯅ ꯐꯥꯎꯗꯣꯏꯅꯦ ꯀꯅꯥ ꯐꯥꯎꯗꯣꯏꯅ ꯐꯖꯅ ꯑꯁ ꯑꯦꯛꯖꯥꯝꯗꯣ ꯑꯣꯖꯥ ꯑꯗꯒꯤ ꯀꯣꯛ ꯋꯥꯔꯒ ꯇꯧꯈꯤꯕꯅꯤꯅꯦ ꯀꯔꯤꯅꯣꯅꯦ ꯑꯩ
ꯂꯦꯝꯅ ꯃꯥꯡꯍꯟꯕ ꯌꯥꯗꯦꯅꯦ꯫
ꯌꯥꯏꯅꯦꯅ ꯑꯣꯏꯗ ꯌꯦꯡ ꯌꯦꯡꯕ ꯇꯥꯔꯦ ꯅꯁꯨꯣ ꯑꯗꯨꯗꯤ
ꯌꯦꯡꯕ ꯇꯥꯔꯦ ꯋꯥꯗꯤ ꯐꯖꯅ ꯅꯩꯁꯤꯟꯈ꯭ꯔꯦ
ꯍꯌꯦꯡ ꯊꯣꯛꯄꯒ ꯅꯩꯗ꯭ꯔꯗꯤ ꯅꯪ ꯑꯩꯉꯣꯟꯗ ꯀꯔꯤ ꯄꯤꯖꯒꯔꯣ
ꯎ ꯑꯄꯥꯝꯕ ꯑꯗꯨꯝ ꯍꯥꯏꯕꯤꯔꯛꯑꯣ
ꯑꯩꯅ ꯑꯣꯛꯁꯥꯞꯄꯤꯤꯔꯛꯑꯣ ꯍꯥꯏꯔꯗꯤ
ꯑꯁ ꯑꯗꯨꯁꯨ ꯄꯤꯅꯤꯅꯦ
ꯍꯥꯁ
ꯎ ꯆꯠꯂꯉꯦ ꯅꯩꯁꯤꯜꯂꯁꯦ ꯅꯩꯁꯤꯜꯂꯁꯦ ꯑꯗꯨꯝ
ꯑꯩꯈꯣꯏ ꯉꯥꯛꯇꯪ ꯅꯩꯁꯤꯜꯂꯒ ꯇꯧꯔꯗꯤ ꯂꯣꯏꯔꯦ
ꯎꯝ ꯃꯥꯅꯤ ꯃꯥꯅꯤ
ꯃꯤ ꯑꯇꯩ ꯇꯣꯞꯄ ꯌꯧꯍꯟꯗꯁꯨ
ꯎꯝ ꯎꯝ ꯅꯁꯤꯜꯂꯁꯦ ꯅꯗꯤ ꯀꯌꯥꯃꯨꯛꯇꯤ ꯑ
ꯏꯃꯥꯟꯅꯕꯤ ꯉꯣꯟꯗꯁꯨ ꯂꯩꯁꯟꯅꯉꯥꯏ ꯍꯥꯏꯔ
ꯎꯝ ꯑꯩ ꯍꯥꯏꯔꯤꯅꯦ ꯅꯨꯡꯁꯤꯜꯂꯅꯤ ꯃꯥꯁꯨ ꯑꯗꯨꯒ ꯎꯝ ꯀꯌꯥꯗꯤ ꯆꯪꯈ꯭ꯔꯦ ꯅꯪ ꯀꯣ ꯀꯧꯕꯗ
ꯈꯪꯗꯦꯅꯦ
ꯗꯥꯏꯔꯦꯛꯇ ꯆꯪꯕ꯭ꯔꯣꯀꯒꯜꯗꯗꯤ ꯀꯃꯥꯏ ꯇꯧꯕ
ꯑꯩꯁꯨ ꯈꯪꯗꯦ ꯑꯍꯥꯟꯕꯅ ꯅꯃꯥꯟꯅꯕꯤꯗꯨ ꯁꯤꯗ ꯂꯩꯕ ꯅꯃꯥꯟꯅꯕꯤꯗꯨꯔꯥ ꯅꯠꯇ꯭ꯔꯒ ꯃꯥ ꯑꯥꯗ ꯂꯩꯕ꯭ꯔꯥ
ꯃꯥ ꯑꯁꯤ ꯂꯩꯌꯦ ꯁꯤ ꯀꯩꯅꯣꯗ ꯇꯔꯨꯡꯗ
ꯌꯥꯏ ꯌꯥ
ꯏꯚꯤꯅꯤꯡ ꯋꯥꯋꯀꯤꯡ ꯉꯥꯏꯍꯥꯛ ꯀꯣꯏꯊꯣꯛꯂꯨꯕ ꯇꯥꯔꯦ
ꯅꯣꯏ ꯄꯥꯔꯇꯤꯗꯤ ꯑꯅꯩꯕꯤ ꯅꯥꯛꯇꯪꯅꯤꯅ
ꯎꯝ
ꯅꯣꯏ ꯅꯣꯏ ꯀꯥꯡꯕꯨꯗꯤ ꯅꯅꯩꯕꯤ ꯉꯥꯛꯇꯪꯅꯤꯅ ꯅꯣꯏ ꯀꯥꯡꯕꯨꯗꯣ ꯅꯩꯕ ꯌꯥꯔꯦ ꯀꯔꯤꯅꯣ ꯑꯆꯥ
ꯌꯥꯏ ꯅꯩꯁꯜꯂꯒꯦ ꯅꯕꯨ ꯉꯥꯛꯇꯅꯤ
ꯑꯅꯩ ꯑꯅꯩꯕ ꯄꯥꯇꯤꯡꯗ ꯅꯩꯁꯜꯂꯒ ꯅꯨꯡꯉꯥꯏꯊꯣꯛꯑꯗꯤ ꯂꯣꯏꯔꯦ ꯀꯔꯤꯅꯣ ꯅꯠꯇ꯭ꯔꯥ
ꯃꯥꯅꯤ ꯃꯥꯅꯤ ꯆꯨꯝꯃꯤ ꯆꯨꯝꯃꯤ ꯅꯨꯡꯁꯤ ꯑꯣꯏꯣꯏꯔꯦ
ꯑꯣ ꯍꯌꯦꯡ ꯀꯩꯅꯣ ꯇꯧꯔꯀꯥꯟꯗ ꯀꯝꯗꯧ ꯎꯏ ꯍꯥꯏꯅ
ꯎꯝ ꯁꯤ ꯃꯥꯅꯤ ꯃꯥꯅꯤ
ꯍꯌꯦꯡ ꯌꯥꯔꯀꯥꯟꯗ ꯀꯝꯗꯧꯏ ꯍꯥꯏꯅꯤꯡꯉꯥꯏ
ꯎꯝ ꯁ ꯀꯝꯗꯧꯋꯤꯅ ꯗꯥꯏꯂꯣꯛ ꯀꯩ ꯀꯥ ꯁꯤꯟꯗꯣꯏꯅꯦ
ꯍꯥ
ꯗꯥꯏꯂꯣꯛ ꯀ ꯀꯥꯞꯁꯤꯟꯗꯣꯏꯅꯦꯕ ꯗꯁ ꯀꯝꯗꯧꯋꯤꯅ
ꯎꯝ ꯑꯅꯩ ꯑꯅꯩꯕ ꯃꯌꯥꯝꯗꯨꯣ ꯊꯥꯗꯔꯒ
ꯎꯝ
ꯂꯩꯁꯟꯉꯥꯏ
ꯅꯁꯟ ꯂꯣꯏꯔꯦ
ꯌꯥꯏ ꯌꯥꯏ ꯍꯣꯠꯅꯕꯗꯣ ꯀꯟꯅ ꯅꯨꯡꯉꯥꯏꯅꯦ ꯅꯠꯇ꯭ꯔꯥ
ꯎꯝ ꯈꯟꯖꯅꯕꯗ ꯀꯜꯂꯨ ꯍꯥꯏꯔꯤꯁꯤꯅꯦ
ꯍꯣꯠꯅꯕꯗ ꯀꯟꯕꯅ ꯖꯣꯏꯅꯦ ꯅꯠꯇ꯭ꯔꯣ
ꯃꯥꯅꯤ ꯃꯥꯅꯤ
ꯍꯣꯠꯅꯕ ꯀꯟꯗꯗꯤ ꯇꯣꯛꯑꯦ
ꯑꯦ ꯇ ꯑꯦ
ꯎꯝ ꯍꯜꯂꯣꯕ ꯈꯟꯊꯔꯁꯦ ꯄꯨꯡ ꯇꯣꯛ ꯇꯣꯛ ꯁꯕꯗ
ꯎꯝ ꯁ ꯇꯧꯕ ꯇꯥꯔꯦ
ꯑꯥ ꯂꯩꯁꯟꯒꯗꯧꯅꯦ ꯑꯩꯈꯣꯏꯅ ꯂꯩꯁꯟꯗ꯭ꯔꯒ ꯀꯅꯥꯅ ꯂꯩꯁꯟꯅꯉꯥꯏ ꯅꯠꯇ꯭ꯔꯣ
ꯎꯝ ꯃꯥꯅꯤ ꯅꯣꯏꯁꯟ ꯂꯣꯏꯔꯦ ꯀꯩꯅꯤꯆꯤꯅ